ꯇꯣ
ꯍꯥꯥ
ꯇꯥꯕ꯭ꯔꯣ ꯀꯩꯗꯧꯔꯤꯒꯦ
ꯍꯦꯞꯄꯦ
ꯑꯦ ꯃꯤꯠꯆꯨꯞꯄ ꯑꯃꯨꯛ ꯍꯤꯞ ꯇꯧꯔꯕ
ꯍꯤꯞꯇꯣꯏꯅꯦ
ꯑꯩꯗꯤ ꯆꯥꯛ ꯆꯥꯗ꯭ꯔꯤꯌꯦ ꯑꯌꯨꯛꯀꯤ ꯆꯥꯛꯐꯥꯎ
ꯑꯁ ꯀꯔꯦꯟꯁ ꯊꯣꯝꯕꯤꯒꯦ
ꯎꯇꯤ
ꯑꯩꯅ ꯈ꯭ꯋꯥꯏꯗꯗꯒꯤ ꯆꯥꯅꯤꯡꯗꯕ ꯏꯟꯁꯥꯡ ꯎꯇꯤ
ꯅꯪꯅ ꯆꯥꯅꯤꯡꯕ ꯀꯔꯤ ꯂꯩꯒꯅꯤ ꯆꯥꯅꯤꯡꯗꯕ ꯉꯥꯛꯇ ꯅꯪꯗꯤ
ꯍꯥ
ꯆꯥꯅꯤꯡꯗꯕ ꯉꯥꯛꯇ
ꯆꯥꯅꯤꯡꯗꯕꯒꯤꯅꯤ ꯎꯁꯣꯏ ꯎꯇꯤꯒꯨꯝꯕꯗꯤ ꯆꯥꯕ ꯌꯥꯏ ꯎ ꯍꯋꯥꯏ ꯑꯁꯥꯡꯕ ꯑꯁꯥꯡꯕꯗꯣ ꯂꯥꯎꯗ ꯀꯩꯅꯣ ꯇꯧꯕꯗꯣ ꯕꯤꯟꯁ ꯑꯁꯥꯡꯕ ꯑꯗꯨꯒ ꯏꯁꯃꯣꯛ ꯄꯣꯛ
ꯀꯗꯥꯏꯗꯒꯤ ꯅꯪꯗꯤ ꯑꯣꯛꯑ ꯌꯥꯏꯕ ꯂꯩꯔꯒ
ꯅꯍꯥꯟ ꯏꯃꯥꯒꯤ ꯀꯥꯡꯈꯟꯁꯤꯅ ꯊꯝꯕꯗꯣ ꯑꯗꯣ
ꯏꯃꯥꯗꯨ ꯆꯥꯛ ꯈꯔ ꯆꯥꯈꯤꯕ꯭ꯔꯣ ꯃꯁꯥ ꯈꯔ ꯅꯨꯡꯉꯥꯏꯔꯝꯃꯅꯤꯅꯦ
ꯈꯔ ꯎꯝ ꯑꯩꯈꯣꯏ ꯌꯨꯝ ꯃꯊꯛꯇ ꯂꯩꯕꯗꯣ
ꯑ
ꯃꯣꯏ ꯍꯧꯖꯤꯛꯇ ꯂꯥꯛꯑꯒ ꯆꯠꯈꯤꯕꯅꯦ
ꯍꯣꯏ
ꯃꯣꯏꯗꯁꯨ ꯃꯤ ꯂꯥꯛꯑꯦ ꯑꯃꯨꯛ ꯀꯧꯕꯒꯤ
ꯎꯝ ꯅꯤꯡꯁꯋꯥ ꯁꯥꯕ꯭ꯔꯣ ꯅꯣꯡ ꯆꯨꯕ꯭ꯔꯣ
ꯆ ꯁꯣ ꯁꯥꯂꯦ ꯅꯣꯡ ꯁꯣ ꯆꯣꯗꯦ ꯁꯗꯤ ꯁꯥꯏ ꯁꯥꯏ ꯅꯨꯡꯉꯥꯏꯇ ꯃꯥꯏꯁꯨ ꯂꯥꯛꯇꯦ ꯉꯔꯥꯡ ꯅꯨꯡꯗꯥꯡꯅ ꯃꯨꯠꯈꯤꯕꯗꯨꯣ ꯉꯔꯥꯡ ꯍꯗ ꯂꯥꯛꯇ ꯃꯣꯏ
ꯀꯨꯏꯔꯦ ꯍꯧꯖꯤꯛꯐꯥꯎ ꯂꯥꯛꯇꯕꯗꯤ ꯃꯩꯗꯤ ꯕꯦꯇ꯭ꯔꯤꯗꯤ ꯂꯩꯔꯤꯕ꯭ꯔꯕ
ꯕꯕꯤꯦꯇ꯭ꯔꯤ ꯑꯩ ꯅꯍꯥꯟ ꯐ ꯋꯥ ꯂꯩ
ꯀꯨꯏꯔꯦꯍꯦ ꯑꯩ ꯂꯥꯛꯇꯕ ꯀꯣꯏꯃꯟꯈ꯭ꯔꯦꯍꯦ ꯑꯩ ꯁꯥꯟꯅꯒ ꯁꯥꯕꯅꯦ
ꯍꯥꯏꯕꯤ ꯑꯣ
ꯅꯥꯗ ꯍꯥꯒꯕꯏꯒꯤ
ꯈꯪꯗꯦ
ꯂꯥꯎꯑꯣꯗꯣꯏꯔ
ꯂꯑꯣ
ꯍꯣꯔꯦꯟ ꯍꯣꯔꯦꯟ ꯂꯥꯎꯕꯤꯒꯦ ꯑꯩ
ꯅꯪꯒ ꯑꯞꯁꯇꯤꯌꯥꯔ ꯃꯊꯛꯇ ꯀꯥꯔꯒ ꯂꯥꯎꯑꯣ
ꯉꯎꯒꯦ ꯑꯩꯈꯣꯏꯗꯤ ꯍꯧꯖꯤꯛ ꯏꯪꯗꯅ ꯕ꯭ꯂꯦꯡꯀꯦꯠꯀ ꯁꯨꯞ ꯠꯇꯅ ꯑꯗꯨꯁꯨ ꯑꯄꯥꯝꯕ ꯅꯠꯇꯦ ꯑꯊꯥꯕ ꯑꯃ ꯎꯞꯁꯤꯟꯗꯅ ꯀꯨꯞꯁꯅ ꯇ ꯃꯦꯃꯦꯦ ꯀꯣꯏꯗꯌꯖꯤꯦ ꯅꯣꯡꯖꯨꯌꯦ ꯍꯧꯖꯤꯛ ꯅꯨꯡꯁꯥ ꯈꯔ ꯁꯥꯗꯣꯔꯛꯑꯦ
ꯏꯁ ꯀꯒꯥꯔꯤꯒꯤ ꯅꯣꯡ ꯆꯨꯕ꯭ꯔꯥ
ꯆꯨꯅꯤꯡꯕꯩꯅꯤ ꯀꯩꯅꯣ
ꯑ ꯃꯇ ꯆꯥꯗꯦꯗ ꯍꯧꯖꯤꯛ ꯅꯣꯡ ꯆꯨꯔꯤꯁꯦ
ꯎꯝ ꯆꯥꯏꯌꯦꯦ ꯁꯥꯔꯀꯥꯟꯗ ꯅꯣꯡ ꯆꯨꯕꯁꯤꯗꯤ ꯑꯦꯁ ꯈꯨꯅꯨꯡ ꯉꯥꯏꯃ ꯉꯁꯥꯏ ꯆꯣꯡ ꯆꯣꯡꯗꯅ
ꯉꯁꯤꯁꯨ ꯅꯪꯁꯨ ꯑꯗꯨꯝ ꯅꯪꯒꯤ ꯐꯃꯨꯡꯗ ꯂꯩꯗꯣꯏꯔꯣ
ꯉꯁꯤ ꯂꯩꯔꯣꯏꯗ ꯑꯩꯈꯣꯏꯗꯤ ꯃꯇꯝ ꯈꯔ ꯈꯛꯇꯪ ꯂꯩꯕ ꯋꯥꯅꯤ
ꯍꯧꯖꯤꯛꯐꯥꯎ ꯆꯥꯛ ꯆꯥꯗ꯭ꯔꯗꯤ ꯏꯁ
ꯎꯟꯁꯥ ꯆꯥ ꯊꯛꯎꯕ ꯑꯌꯨꯛꯇ ꯑꯉꯥꯡꯈꯩ ꯑꯩ ꯃꯤ ꯂꯣꯏ ꯆꯥꯟꯅꯈ꯭ꯔꯦ ꯏꯊꯟꯇ ꯉꯥꯏꯔꯦꯦ ꯏꯃꯥꯟꯅꯕꯤ ꯑꯃꯁꯨ ꯀꯩꯊꯦꯜ ꯆꯠꯈꯤꯕ ꯃꯆꯦꯅ ꯂꯥꯛꯑꯣꯅ ꯆꯠꯈ꯭ꯔꯦ ꯑꯗꯨ ꯃꯥ ꯂꯥꯛꯀꯗ꯭ꯔꯥ ꯂꯥꯛꯑꯣꯏꯗ꯭ꯔꯥ ꯆꯥꯛꯇꯤ ꯄꯨꯈꯠꯂꯛꯏꯕꯅꯤ
ꯍꯥꯏꯑꯣ
ꯃꯆꯦꯒꯤ ꯊꯕꯛ ꯆꯠꯈꯤꯕꯅꯤꯗ ꯎꯔꯛꯑꯣꯏꯗ ꯄꯩꯁꯥꯒ ꯂꯩꯔꯝꯃꯣꯏ
ꯅꯪ ꯅꯨꯄꯤꯗꯣꯏꯅꯤꯅꯦ ꯄꯩꯁꯥꯗꯤ ꯆꯥꯔꯣꯅꯦ ꯆꯠꯂ ꯃꯗꯤ
ꯍꯥꯎ ꯎꯄꯤꯤꯌꯦ ꯆꯥꯅꯤꯡꯗꯕ ꯎ ꯎꯁꯣꯏ ꯎꯇꯤꯗꯤ ꯍꯥꯎꯋꯦꯕꯀꯣ ꯅꯪ ꯎꯝ
ꯍꯥꯥ
ꯁꯥꯟꯅꯒꯅꯨ ꯌꯥꯝ ꯁꯥꯟꯅꯩ ꯅꯪ ꯅ ꯈꯨꯠ ꯅꯁꯥ ꯌꯥꯝ ꯂꯦꯡꯉ ꯃꯥꯜꯂꯦ ꯅꯪ ꯇꯨꯃꯤꯟ ꯑꯝꯇ ꯂꯩꯇꯦ
ꯎꯝ ꯄꯨꯛꯁꯦ ꯅꯥꯔꯛꯏꯅꯦ
ꯅꯪ ꯈꯛꯇꯤ ꯅꯠꯇꯦ ꯇꯨꯃꯤꯟꯅ ꯁꯨꯛꯂꯩ ꯂꯩꯇꯦ ꯀꯩꯒꯤꯅꯣ ꯍꯥꯏꯕꯅꯤꯗ
ꯂꯦꯡꯅꯤꯡꯕ ꯂꯤꯡꯅꯤꯡ ꯈꯣꯠꯅꯤꯡꯕꯒꯤ
ꯈꯨꯠꯅ ꯑꯃ ꯆꯤꯟꯅ ꯑꯃꯅꯦꯕ ꯇꯧꯔꯤꯁꯦ
ꯈꯨꯠꯁꯨ ꯆꯤꯟꯁꯨ ꯊꯕꯛ ꯇꯧꯒꯗꯕꯅꯦ ꯐꯣꯣꯟ ꯁꯅ ꯁꯥꯕꯅ ꯑꯩꯒꯤ ꯐꯣꯟꯁꯦ ꯌꯥꯝ ꯁꯥꯔꯦ
ꯀꯔꯤꯒꯤ ꯅꯪꯗꯤ ꯑꯗꯨ ꯉꯅꯤ ꯅꯕꯁꯨ ꯀꯨꯏꯗ꯭ꯔꯤ ꯑꯗꯨ ꯉꯥꯛꯇꯅꯤ ꯅꯪꯒꯤꯗꯤ
ꯑꯁꯤ ꯐꯣꯟꯗꯤ ꯃꯍꯣꯁ ꯁꯒ
ꯌꯥꯔꯦ ꯅꯪꯅ ꯂꯧꯕ ꯈꯨꯗꯤꯡ ꯂꯧꯕ ꯈꯨꯗꯤꯡꯒꯤ ꯑꯗꯨ ꯉꯥꯛꯇꯅꯤ ꯅꯪꯗꯤ ꯍꯥꯏꯕ ꯌꯥꯅ ꯌꯥꯅꯕ ꯄꯥꯎꯈꯨꯝ
ꯑ ꯐꯣꯟ ꯁꯤꯛꯁꯇꯤꯟ ꯂꯩꯔꯅꯤ ꯑꯩ
ꯂꯩ ꯑꯣꯂ ꯑꯣꯂ ꯂꯩ ꯂꯩ ꯑꯩꯈꯣꯏꯒ ꯂꯣꯏ ꯌꯦꯟꯊꯣꯛꯄꯤꯄꯤꯒꯅꯤꯀꯣ
ꯅꯣꯏ ꯄꯩꯁꯥ ꯍꯧꯅꯔꯒ ꯄꯨꯊꯣꯛꯇꯣꯏꯅꯤ
ꯉꯝꯃꯔꯣꯏ ꯉꯝꯃꯔꯣꯏ ꯉꯝꯃꯔꯣꯏ ꯑꯗꯨ ꯃꯇꯝꯗ ꯅꯪꯒꯤ ꯅꯝꯕꯔ ꯕ꯭ꯂꯣꯛ ꯊꯝꯃꯅꯤ ꯑꯩ
ꯅꯁꯤꯌꯥꯅ ꯂꯩ
ꯃꯊꯪꯁꯤꯒꯤꯁꯨ ꯂꯣꯛ ꯊꯝꯃꯅꯤ ꯁꯨꯛꯍꯥꯡ ꯍꯥꯡꯉꯔꯣꯏ
ꯑꯗꯨꯅꯝꯗꯥ ꯃꯨꯂꯥꯅ
ꯂꯥꯛꯑꯔꯣꯏ
ꯛꯑꯒ ꯑꯩ ꯃꯥꯡꯅꯕ
ꯂꯥꯛꯇꯕ ꯉꯝꯕ꯭ꯔꯥ ꯍꯥꯏꯕꯗꯣ ꯌꯦꯡꯕ ꯇꯥꯔꯦꯅꯦ
ꯉꯝꯒꯅꯤ ꯍꯧꯖꯤꯛꯐꯥꯎ ꯂꯥꯛꯇ꯭ꯔꯤꯗꯨꯅꯤ ꯑꯩ
ꯏꯁꯁ ꯍꯧꯖꯤꯛꯇꯤ ꯏꯃꯥꯅ ꯂꯥꯛꯀꯅꯨ ꯍꯥꯏꯕꯒꯤ ꯂꯥꯛꯇ꯭ꯔꯤꯅꯦ ꯅꯪ
ꯂꯥꯛꯑꯣ ꯍꯥꯏꯔꯁꯨ ꯂꯥꯛꯑꯣ ꯂꯥꯛꯑꯣ ꯍꯥꯏꯔꯛꯏꯅ ꯃꯑꯣꯡ ꯌꯦꯡꯒ ꯂꯥꯛꯀꯦꯁꯨ ꯂꯥꯛꯑꯣ ꯍꯥꯏꯔꯛꯏꯅ ꯂꯥꯛꯇꯕꯩ ꯋꯥꯅꯤꯅꯦ
ꯃꯣꯏꯅꯃ ꯀ ꯂꯥꯛꯀꯅꯣ ꯀꯟꯅ ꯍꯥꯏꯕꯒꯤ ꯑꯣꯏꯔꯝꯒꯅꯤ ꯆꯂꯅꯦ
ꯌꯥꯝ ꯆꯠꯅꯤꯡꯕ ꯃꯥꯜꯂꯦ ꯅꯪ
ꯆꯠꯅ ꯂꯩꯗ
ꯎꯝ ꯆꯠꯅꯤ ꯉ ꯑꯃꯔꯣꯏ ꯌꯥꯝ ꯆꯠꯅꯤꯡꯕ ꯃꯥꯜꯂꯦꯕ ꯃꯤꯅ ꯍꯥꯏꯕꯁꯨ ꯂꯧꯗꯦ ꯆꯠꯀꯅꯨ ꯍꯥꯏꯔꯒ
ꯑꯩꯈꯣꯏ ꯃꯥꯅꯦ ꯆꯠꯂ ꯃꯥꯜꯂꯤꯅꯦ
ꯅꯪꯅ ꯍꯥꯏꯔꯗꯤ ꯍꯣꯏ ꯍꯥꯏ ꯇꯕ ꯆꯠꯀꯅꯨ ꯍꯥꯏꯔꯗꯤ ꯅꯪ ꯎ ꯅ ꯍꯥꯏꯔꯛꯀꯗꯕ ꯃꯌꯥꯝꯗꯣ
ꯀꯩꯁꯨꯣ ꯍꯥꯏ ꯔꯣꯍꯦ
ꯎꯝ ꯍꯥꯏꯔꯣꯏ ꯍꯥꯏꯔꯣꯏ ꯍꯥꯏꯔꯣꯏ ꯁꯉ ꯍꯥꯏꯔꯣꯏ
ꯃꯣꯏꯅ ꯁꯨꯃꯥꯏꯅ ꯍꯥꯏꯔꯛꯑꯦ ꯀꯃꯥꯏꯅ ꯇꯧꯁꯤꯔꯣ ꯅꯍꯥꯕꯅꯦ ꯑꯗꯨ ꯎꯝ ꯎꯝ ꯆꯠꯅꯤꯡꯉꯗꯤ ꯆꯠꯂꯣ ꯃꯣꯏ ꯍꯥꯏ ꯑꯗꯨꯗꯤ
ꯆꯠꯅꯤꯡꯉꯗꯤ ꯁꯤꯅꯦꯕ ꯑꯗꯨꯗꯤ ꯅꯪ ꯆꯠꯅꯤꯡꯕꯒꯤ ꯅꯠꯇ꯭ꯔꯥ ꯆꯠꯅꯤꯡꯉꯗꯤ
ꯑꯗꯨꯝ ꯐ꯭ꯔꯤꯗ ꯂꯩꯗꯣꯏ ꯁꯔꯨꯗꯤ ꯑꯗꯨꯝ ꯈꯔ ꯇꯥꯡꯍꯧꯕꯅ ꯐꯩꯗꯅ
ꯍꯣꯏ ꯐꯤ ꯁꯨꯕꯒꯤ ꯈꯨꯠꯀ ꯂꯣꯏ ꯇꯠꯂꯦ ꯑꯩꯗꯤ ꯉꯥꯡꯁꯪ ꯉꯥꯡꯒ ꯏꯒ ꯀꯔ ꯊꯣꯛꯑꯦ
ꯑ
ꯃꯥꯅꯦ ꯑꯩ ꯐꯤ ꯁꯨꯔꯤꯕ ꯃꯌꯥꯝꯗꯣ
ꯀꯔꯤ ꯐꯤ ꯁꯨꯅꯤꯡꯉꯥꯏ ꯂꯩꯔꯔꯕꯝꯕꯅꯤ ꯅꯪ ꯐꯤꯔꯣꯜꯁꯨ ꯌꯥꯝ
ꯑꯦ ꯑꯦꯁ ꯀꯔꯤ ꯐꯤꯔꯣꯝ ꯌꯥꯝ ꯂꯩꯔꯝꯃꯣꯏ ꯀꯥꯏꯅ
ꯑꯗꯨꯗꯤ ꯊꯥꯔꯛꯎꯅ
ꯁ꯭ꯀꯨꯜꯒꯤ ꯌꯨꯅꯤꯐꯣꯔꯝ ꯑꯦ ꯑꯩꯒꯤ ꯀꯩ ꯀꯩꯅꯣ ꯑꯩꯅ ꯈꯔ ꯅꯪ ꯅꯍꯥꯟꯕꯤꯔꯛꯑꯣ ꯍꯥꯏꯕꯒꯤ ꯑꯩꯅ ꯐꯣꯔꯦꯠ ꯑꯅꯤ ꯑꯍꯨꯝ ꯄꯤꯔꯛꯈꯤꯕꯗꯨꯗꯤ ꯀꯩꯅꯣ ꯇꯧꯅꯨꯀꯣ ꯄꯔꯒ ꯆ ꯀꯅꯣ
ꯑꯁ ꯊꯝꯕ ꯑꯥꯏꯇ
ꯅꯪꯅ ꯄꯨꯔ ꯆꯠꯀꯅꯨ ꯍꯥꯞꯁꯨ ꯍꯥꯞꯀꯅꯨ ꯑꯗꯨꯝ ꯊꯝꯃꯃꯣ ꯃꯁꯛ ꯐꯥꯎ ꯀꯥꯎꯈ꯭ꯔꯦ ꯑꯩꯗꯤ ꯂꯣꯏ ꯃꯟꯕ ꯇꯥꯔꯦ ꯑꯍꯥꯟꯕꯅꯤ ꯅꯣꯏꯗꯤ ꯑꯃꯨꯛ ꯃꯥꯏꯂꯛꯑꯣꯗꯤ
ꯑ ꯍꯧꯖꯤꯛꯇ ꯂꯩꯔꯝꯕꯅꯦ ꯅꯨꯄꯤ ꯀꯣꯏꯕ ꯆꯠꯈ꯭ꯔꯕ ꯈꯪꯒꯦ ꯌꯥꯝꯈꯥꯟ ꯂꯩꯍ
ꯌꯨꯝꯗ ꯁꯣꯛꯂꯩ ꯂꯩꯇꯦ ꯑꯗꯨ ꯑꯉꯥꯡꯗꯨꯁꯨ ꯅꯪ ꯆꯠꯈ꯭ꯔꯗꯤ ꯃꯥ ꯅꯨꯡꯉꯥꯏꯔꯅꯤ ꯑꯃꯨꯛ ꯈꯣꯟꯊꯤ ꯆꯥꯕ ꯍꯧꯔꯅꯤ ꯆꯩ ꯆꯥꯕ ꯍꯧꯔꯅꯤ ꯀꯅꯥꯝꯇ ꯀꯟꯕꯤꯅꯕ ꯃꯤ ꯂꯩꯔꯔꯣꯏ ꯑꯃꯨꯛ
ꯎꯝ ꯇꯨꯅꯤꯡꯉꯦ
ꯑꯩꯁꯨ ꯑꯗꯨꯝꯅꯦ ꯑꯩ ꯉꯔꯥꯡ ꯑꯦꯍ ꯑꯩ ꯉꯔꯥꯡ ꯊꯦꯡꯉꯦ ꯇꯨꯝꯕ ꯑꯩ ꯄꯨꯡ ꯑꯅꯤ ꯍꯦꯜꯂꯦ ꯑꯩ ꯇꯨꯝꯕ
ꯀꯀꯦ
ꯑꯩꯁꯨꯨ ꯇꯨꯝ ꯇꯨꯝꯕ ꯌꯥꯗ꯭ꯔ ꯄꯨꯡ ꯑꯅꯤ ꯍꯦꯂ ꯑꯩ ꯈꯛꯇꯪ ꯇꯨꯝꯗꯕ꯭ꯔꯣ ꯍꯥꯏꯔꯒ ꯃꯤꯁꯤꯡꯁꯨ ꯑꯁ ꯌꯥꯝ ꯇꯨꯝꯅꯗꯖꯥꯠꯅꯩ ꯀꯒꯥꯔꯤ ꯍꯟꯒꯠ ꯍꯟꯇꯥ ꯄꯟꯗ ꯊꯧꯅꯗꯅ ꯌꯥꯝ ꯇꯧꯅꯍꯧꯔꯤ ꯀꯔꯤ ꯀꯔꯤꯕ ꯇꯧꯕ꯭ꯔꯣ ꯈꯪꯗꯦ ꯑꯍꯤꯡ ꯅꯣꯡꯌꯥꯏꯗꯨꯗ ꯀꯗꯥꯏ ꯀꯗꯥꯏꯠ ꯆꯠꯂ ꯍꯜꯂꯛꯄ꯭ꯔꯥ ꯈꯪꯗꯦ ꯏꯁꯩ ꯂꯩꯌꯦꯕꯀꯣ ꯉꯔꯥꯡꯗꯣ ꯏꯁꯩ ꯂꯩꯕꯗꯨꯗ ꯅꯣꯡ ꯆꯨꯕꯒꯤ ꯏꯁꯩꯁꯨ ꯄꯨꯡꯀꯥꯏ ꯀꯥꯏꯔ ꯃꯥꯜꯂꯦ ꯎꯝ ꯏꯁꯩ ꯑꯃ ꯑꯅꯤ ꯈꯛꯇꯪ ꯁꯛꯄ ꯇꯥꯔꯝꯃꯦ ꯑꯗꯨꯒꯗꯤ ꯑꯗꯨꯃꯥꯏꯅ ꯂꯩꯈ꯭ꯔꯦ ꯅꯣꯡ ꯆꯨꯔꯛꯄꯅꯤꯅ ꯈꯪꯗꯦ
ꯍꯨꯏꯗꯤ ꯈꯣꯡꯗ꯭ꯔꯣ
ꯈꯣꯡꯉꯦ ꯑꯗꯨꯁꯨ ꯈꯣꯡꯂꯛꯇꯅ ꯎꯝ ꯍꯨꯏ ꯈꯣꯡꯕ ꯌꯦꯟ ꯈꯣꯡꯕ ꯉꯔꯥꯡꯗꯤ ꯑꯁ ꯇꯨꯝꯕ ꯌꯥꯗꯦ ꯉꯔꯥꯡ ꯑꯗꯨꯅ ꯃꯤꯠꯀ ꯂꯣꯏꯅ ꯉꯥꯡꯉꯦ ꯇꯨꯝꯅꯤꯡꯉꯦ ꯇꯨꯝꯒꯦ ꯇꯧꯕꯅꯦ ꯍꯦꯛꯇ ꯌꯥꯗꯕ
ꯉ ꯁꯟꯗꯦ ꯑꯣꯏꯕꯒꯤ ꯅꯪ ꯂꯥꯏꯕꯛ ꯐꯔꯤꯅꯤ
ꯃꯥꯅꯦ ꯑꯗꯨ ꯑꯣꯏꯕꯒꯤ ꯐꯤꯁꯨ ꯁꯨꯕ ꯂꯣꯏꯕꯗꯣ ꯑꯩ ꯊꯦꯡꯉꯦꯕ ꯐꯤ ꯁꯨꯕ ꯂꯣꯏꯕꯗꯣ ꯉꯔꯥꯡꯗ ꯑꯗꯨꯒ ꯂꯣꯏꯕ ꯍꯧ ꯁꯔꯞꯇꯣ ꯂꯣꯏꯊꯣꯛꯈ꯭ꯔꯕ ꯑꯗꯨꯒꯤ ꯁꯨꯗ꯭ꯔꯦ ꯂꯣꯏꯔꯦ ꯉꯁꯥ ꯏꯌꯎ ꯍꯧ ꯍꯧꯒꯠꯂꯦ ꯊꯦꯡꯅ ꯍꯧꯒꯠꯂꯦ ꯉꯁꯥꯏ ꯑꯌꯨꯛꯁꯨ ꯊꯦꯡꯅ ꯍꯥꯏꯁꯦ ꯄꯨꯡ ꯇꯔꯦꯠ ꯇꯔꯦꯠ ꯇꯥꯗꯧꯔꯕ ꯇꯔꯨꯛ ꯍꯥꯏꯥꯏꯅ ꯁꯨꯃꯥꯏꯅ ꯑꯃꯨꯛ
ꯅꯍꯥꯟꯅ ꯅꯍꯥꯟꯅ ꯄꯨꯡ ꯀꯌꯥꯗ ꯍꯧꯒꯠꯄ
ꯅꯍꯥꯟꯗꯤ ꯃꯔꯤ ꯃꯈꯥꯏꯅꯤꯅꯦꯕꯦꯝꯃ
ꯑꯗ ꯍꯒ ꯄꯁꯨ ꯑ ꯑꯗꯨ ꯉꯟꯅ ꯍꯧꯒꯠꯂꯤ ꯇꯨꯝꯕꯁꯨ ꯊꯦꯡꯅ ꯇꯨꯝꯃꯤ ꯑꯗꯣ ꯅ ꯍꯥꯏꯒ ꯁ ꯀꯪ ꯀꯪꯗ
ꯍꯌꯦꯡꯗꯤ ꯁꯨꯡ ꯀ ꯇꯥꯗ꯭ꯔꯦ ꯑꯩꯈꯣꯏꯗꯤ ꯍꯛꯆꯥꯡ ꯐꯕꯅꯤꯅ ꯅꯥꯠ ꯁ ꯁꯨꯃ ꯅꯥꯕꯤꯅꯤ ꯑꯩꯈꯣꯏꯗꯤ ꯑꯁꯦꯡꯕꯒꯤ ꯕꯣꯔ ꯐꯪꯈ꯭ꯔꯕ ꯃꯤꯅꯤꯅꯦ ꯑꯩꯈꯣꯏꯗꯤ
ꯎꯝꯝ ꯐꯪꯂꯝ ꯃꯥꯅꯤ ꯅꯪꯅ ꯐꯪꯉꯦꯗꯣ ꯅꯪꯅ ꯅꯪꯅ ꯐꯪꯉꯗꯣ ꯑꯩꯈꯣꯏꯒꯤ ꯊꯧꯖꯥꯟꯅꯅꯤꯅꯦ
ꯑꯦ
ꯎꯝ
ꯅꯣꯏ ꯀꯔꯤ ꯊꯧꯖꯥꯟꯕꯤꯔꯤꯕ ꯑꯩꯈꯣꯏꯗ ꯑꯩꯉꯣꯟꯗ ꯑꯩꯉꯣꯟꯗꯒꯤ ꯅꯤꯕ ꯈꯥꯛꯛꯇ ꯀꯔꯤ ꯊꯧꯖꯜ
ꯇ ꯅꯪ ꯈꯪꯁꯨ ꯈꯪꯗꯅ
ꯈꯪꯉꯤ
ꯑꯗꯅ
ꯀꯇꯧꯕꯩ ꯈꯪꯉꯣꯏꯗꯕ
ꯑꯩ ꯈꯪꯗꯕ ꯂꯩꯇꯦ ꯈꯪꯕ ꯉꯥꯛꯇꯅꯤ ꯑꯩ
ꯄꯥꯗ ꯍꯪꯉꯣ ꯑꯗꯨꯅꯥ
ꯍꯥꯥ
ꯏꯄꯥꯗ ꯍꯪꯉꯣ
ꯍꯪꯉꯣꯏ ꯑꯗꯨꯁꯨ ꯃꯅꯥ ꯇꯥꯗꯦ ꯅꯍꯥ ꯍꯥ ꯇꯧꯔ ꯈꯜꯂ ꯆꯦ ꯃꯈꯨꯠ ꯃꯁꯆꯥ ꯁꯨ ꯌꯥꯝ ꯂꯦꯡꯕ ꯑꯉꯥꯡꯁꯤꯕꯨ ꯀꯔꯤꯅꯣꯉꯥꯏꯕꯅꯤꯗ
ꯑ ꯐꯣꯟꯁꯦ ꯌꯥꯝ ꯁꯥꯏꯅꯦ ꯑꯗꯨꯒꯤꯅꯦ
ꯑꯩꯒꯤꯁꯨ ꯁꯥꯏꯌꯦ ꯐ꯭ꯔꯤꯖꯇ ꯊꯝꯃꯣ ꯁꯥꯔꯗꯤ
ꯐ꯭ꯔꯤꯖ ꯂꯩꯕꯗꯣ ꯐ꯭ꯔꯤꯖ ꯂꯩꯕꯗꯣ ꯑꯩꯈꯣꯏ
ꯁꯨꯛꯊꯥ ꯊꯥꯗꯣꯛꯇꯕꯅꯤꯅ ꯁꯥ ꯇꯥꯕ ꯀꯣꯂ ꯇꯨꯃꯤ ꯎ
ꯐꯣꯟꯒꯤ ꯀꯨꯂꯔ ꯀꯨꯂꯔ ꯑꯝꯇ ꯂꯩꯕꯤꯒꯦꯔꯥ ꯄꯥ ꯀꯄꯥ ꯀꯌꯥ ꯀꯌꯥ ꯄꯤꯖꯥ
ꯈꯪꯗꯦ ꯂꯩꯖꯧ ꯅꯪꯒꯤ ꯐꯣꯟꯅꯤ ꯁꯥꯔꯤꯗꯣ ꯑꯩꯒꯤꯗꯤ ꯑꯩꯒꯤ ꯅꯠꯇꯦ
ꯑꯩꯁꯨ ꯍꯣꯁꯇꯦꯜ ꯂꯩꯔꯗꯤ ꯑꯦꯁ ꯐꯤꯒꯔ ꯁꯦꯝꯕ ꯍꯧꯔꯅꯤ
ꯑꯗꯨꯗꯒꯤ ꯁꯦꯝꯃꯗꯤ ꯎꯝ ꯋꯥꯔꯛꯇ ꯄꯥꯏꯕ ꯀꯥꯡ ꯃꯤ ꯆꯤꯛꯄꯝ ꯃꯤ ꯆꯤꯛꯄ ꯐꯪꯖꯗ ꯆꯗꯕ ꯃꯌꯦꯡ ꯌꯥꯝ ꯇꯥꯕ ꯀꯥꯡꯗꯨꯣ ꯑꯗꯨꯗꯣ ꯃꯥꯜꯂꯛꯑꯅꯤ ꯑꯗꯨꯗ ꯑꯩ
ꯏꯁꯀꯤꯞꯄꯤꯡꯒ ꯌꯣꯒꯥꯒ ꯁꯥꯟꯅꯕ ꯍꯧꯔꯅꯤ
ꯑꯪ ꯀꯧꯖꯦꯡ ꯃꯥꯜꯂꯛꯑꯅꯤ ꯑꯗꯩꯗꯤ ꯀꯧꯖꯦꯡ ꯈꯪꯕ꯭ꯔꯥ ꯑꯆꯧꯕ ꯑꯃ ꯂꯩꯕꯗꯣ ꯃꯆꯤꯟ ꯇꯨꯝꯕ ꯑꯆꯧꯕ ꯑꯃ ꯂꯩꯕꯗꯣ ꯃꯈꯣꯟ ꯀꯩ ꯌꯥꯛꯄꯗꯨꯣ
ꯐꯖꯕ ꯀꯥꯎꯖꯦꯡꯗꯨꯔꯣ